ꯅꯪ ꯅꯣꯏ ꯇꯥꯃꯣꯏ ꯈꯪꯕꯣ ꯅꯪ ꯁꯤ ꯌꯥꯎ ꯇꯧꯔꯤꯁꯦ
ꯑꯩꯈꯣꯏ ꯗꯥ ꯈꯪꯕ꯭ꯔꯥ ꯈꯪꯗꯕ꯭ꯔꯥ ꯈꯪꯗꯦ ꯑꯩꯈꯣꯏ ꯃꯥꯗꯗꯤ ꯍꯥꯏꯈ꯭ꯔꯦ ꯑꯩꯅ ꯑꯩ ꯐꯣꯟ ꯑꯃ ꯂꯩꯔꯦ ꯍꯥꯏꯅ
ꯎꯝ ꯑꯗꯨꯕꯨꯗꯤ ꯅꯣꯏ ꯗꯥꯅ ꯍꯥꯏꯔꯝꯕꯁꯨ ꯌꯥꯏ
ꯑꯗꯣ ꯆꯒꯠ ꯆꯒꯠ ꯍꯥꯏꯕꯗꯣ ꯌꯥꯝ ꯇꯟꯕ ꯃꯣꯏꯗ ꯍꯣꯏ ꯊꯣꯛꯃꯣꯛ ꯒꯨꯟꯗꯥ ꯄꯪꯇꯧ ꯇꯧꯔꯛꯀꯅꯤꯅꯅꯦ
ꯎꯝ
ꯍꯧꯖꯤꯛ ꯈꯣꯏꯃꯥꯗ ꯑꯗꯨꯝ ꯈꯣꯏꯃꯥꯅꯗꯤ ꯈꯣꯏ ꯃꯥꯒꯤ ꯅꯥꯀꯣꯡ ꯇꯥꯕꯤꯗꯨꯁꯨ ꯌꯥꯔꯛꯇ꯭ꯔꯦꯕ ꯁꯤꯒꯤ ꯑ ꯃꯨꯊꯠ ꯃꯨꯊꯠ ꯃꯨꯁꯤꯟ ꯁꯥꯟꯅꯅꯕꯗꯣ ꯑꯗꯨꯗꯣ ꯆꯪꯁꯤꯟꯈꯤꯕꯗꯣ ꯃꯅꯨꯡꯗ ꯑꯗꯨꯒꯤ ꯌꯥ ꯌꯥꯝ ꯃꯅꯨꯡ ꯆꯪꯅ ꯆꯪꯅ ꯅꯝꯗ꯭ꯔꯗꯤ ꯂꯥꯛꯇꯦꯕ ꯉꯥꯜꯂꯛꯇꯦꯕ ꯑꯗꯨꯗꯤ ꯃꯥꯅ ꯐꯔꯦ ꯅꯪ ꯁꯤꯖꯤꯟꯅꯗ꯭ꯔꯀꯥꯟꯗ ꯑꯩꯅ ꯑꯃꯨꯛ ꯍꯦꯛ ꯁꯤꯖꯤꯟꯅꯍꯧꯔ ꯂꯣꯏꯔꯦꯅ ꯍꯥꯏꯔꯦ
ꯍꯣꯏ ꯑꯗꯨꯁꯨ ꯌꯥꯏ ꯀꯩꯅꯣ
ꯑꯧ ꯑꯗꯨꯒꯤ ꯑꯩꯁꯦ ꯑꯃꯨꯛ ꯀꯩꯏꯝ ꯈꯟꯗꯕꯤ ꯂꯩꯕ
ꯎꯝ
ꯑꯗꯨ ꯈꯪꯗꯦ ꯑꯥꯗꯗꯤ ꯑꯗꯨ ꯆꯠꯂꯗꯤ ꯑꯩ ꯊꯕꯛ ꯃꯌꯥꯝꯗꯨꯅꯦ ꯑꯗꯨꯒ ꯑꯩꯒꯤ ꯃꯆꯥ ꯑꯃ ꯂꯩꯕꯗꯣ
ꯎꯝ
ꯑꯗꯨꯗꯣ ꯂꯥꯎ ꯈꯣꯡꯉꯦꯕ ꯑꯍꯤꯡꯁꯨ ꯇꯨꯝꯐꯝ ꯈꯪꯗꯦ ꯃꯥꯅ ꯈꯣꯡꯕꯗ ꯃꯄꯥꯟꯗ ꯃꯈꯨꯣꯟꯗꯣ ꯇꯥꯕ ꯌꯥꯗꯦ ꯄꯪꯈꯣꯡꯗ ꯈꯣꯡꯉꯦ ꯑꯗꯨꯒ ꯉꯔꯥꯡ ꯅꯍꯥꯟꯗꯤ ꯑꯩꯅ ꯑꯩꯅ ꯅꯍꯥꯟ ꯑꯆꯥꯄꯣꯠ ꯄꯨꯔꯛꯄꯗꯣ ꯁꯤꯔꯥꯠꯀꯤ
ꯎꯝ ꯎꯝ ꯎꯝ
ꯑꯗꯨꯒꯤ ꯃꯤ ꯁꯤꯕꯒꯤ ꯀꯟꯅ ꯀꯤꯔꯤꯉꯩꯗꯨꯗꯀꯣ ꯑꯩꯈꯣꯏ ꯊꯪꯅꯕꯗꯨꯅꯦꯕ ꯁꯤꯔꯤꯗꯣ ꯑꯗꯨꯝ ꯀꯤꯔ ꯂꯩꯀꯥꯟꯗꯨꯗꯅꯦ ꯃꯥꯅꯅꯦ ꯑꯍꯤꯡꯁꯤꯗꯅꯦ ꯃꯩꯁꯨ ꯂꯥꯛꯇꯦꯕ ꯈꯪꯕ ꯃꯩ ꯂꯥꯛꯇꯕꯩ ꯑꯩꯁꯦ ꯐꯦꯟ ꯊꯥꯗꯕꯒꯤ ꯁꯥꯃꯟꯕꯒꯤ ꯊꯣꯡꯅꯥꯎꯁꯦ ꯍꯥꯡꯇꯣꯛꯑꯒ ꯇꯨꯝꯕ ꯊꫭꯡꯅꯥꯎꯋꯦ ꯍꯥꯡꯇꫭ ꯇꯧꯝꯃꯦꯃꯥꯖꯤꯅꯅꯦ ꯑꯌꯦꯡꯕ ꯑꯝꯗ ꯌꯦꯡꯉꯒꯅꯦ ꯄꯨꯡꯈꫭꯡꯗ ꯈꫭꯡꯕꯀꫭ ꯅꯨꯡꯗꯥꯡꯖꯦ ꯐꯨꯔꯛ ꯆꯅꯤ ꯍꯌꯦꯡ ꯌꯦꯡꯈꯤꯕꯁꯤꯗ ꯌꯦꯡꯉꯅꯦ ꯂꯣꯏꯔꯦ ꯃꯥꯅ ꯈꯣꯡꯉꯤ ꯈꯨꯈꫭꯡꯖꯦ ꯍꯦꯛꯇ ꯀꯤꯕꯗꯣ ꯑꯩꯖꯩ ꯈꯪꯕꯔꯥ ꯃꯩꯅ ꯉꯥꯜꯂꯗꯤ ꯐꯩ ꯃꯤꯁꯦ ꯁꯤꯖꯔꯦ ꯊꯣꯡꯅꯥꯎꯖꯤꯖꯨ ꯁꯥꯕꯥꯛꯅꯤ ꯑꯩꯅ ꯐꯥꯛꯇꯣꯛꯏ ꯅꯨꯡꯁꯤꯠꯇꯤ ꯌꯥꯝ ꯁꯤꯠꯂꯦꯕ
ꯎꯝ
ꯃꯊꯛ ꯑꯣꯏꯕ ꯌꯥ ꯍꯨꯔꯥ ꯍꯥꯏꯗꯑꯁꯨ ꯁꯨꯝꯦꯝꯗ ꯍꯨꯔꯥꯥꯟꯕ ꯀꯩꯀꯔꯤꯒꯤꯗꯤ
ꯍꯣꯏ
ꯃꯥ ꯑꯗꯥꯟ ꯀꯣꯡꯉꯛꯄꯗꫭ ꯀꯤꯔꯤꯅꯤ ꯍꯥꯏꯕ
ꯎꯝ ꯍꯧꯖꯤꯛꯇꯤ ꯑꯥꯏ ꯑꯣ ꯑꯦꯁꯇꯁꯨ ꯍꯥꯞꯄ ꯌꯥꯏ ꯍꯥꯏ
ꯀꯩꯅꯣ
ꯑꯃ ꯄꯣꯠꯇꯣ ꯀꯩꯗꯩꯅꯣꯝ ꯇꯧꯔꯒ ꯌꯥꯏ ꯍꯥꯏ
ꯑꯣ ꯑꯣ ꯑꯩ ꯑꯗꯨꯒꯤꯗꯣ ꯉꯔꯥꯡ ꯍꯥꯏꯐꯦꯠ ꯅꯦ ꯃꯣꯏꯅ ꯑ ꯀꯩꯅꯣꯃ ꯑ ꯑ ꯀꯩꯅꯣꯝꯃ ꯍꯥꯏꯍꯧꯕꯅꯦ ꯀꯩꯅꯣꯝꯃ ꯇꯧꯔꯒ ꯍꯥꯞꯄ ꯌꯥꯏꯅ
ꯑꯗꯨꯅꯦ ꯑꯩꯅ ꯎꯔꯝꯃꯦ ꯃꯤ ꯇꯧꯕ ꯃꯥꯜꯂꯦ ꯑꯇꯩ ꯀꯩꯀꯥ ꯃꯣꯏꯊꯔꯛꯄꯗ ꯑꯗꯨꯒꯤꯅꯦꯗꯣ ꯈꯪꯉꯦꯕ
ꯎꯝ
ꯏꯁ ꯑꯗꯨ ꯈꯪꯗꯦꯗ
ꯑꯗꯨ ꯇꯜꯂꯤꯗ ꯀꯤꯖꯩꯑꯦꯕ
ꯍꯣꯏ ꯍꯥꯏꯗꯤ ꯁꯤꯒꯤꯗꯤ ꯑꯃꯨꯛ ꯀꯩꯅꯣ ꯇꯧꯕꯅꯤꯅ
ꯁꯤꯗꯁꯨꯝ ꯇꯧꯋꯤ
ꯎꯝ ꯂꯩꯁꯨ ꯂꯩꯁꯟꯂꯨꯔꯝꯅꯤꯅꯥ
ꯅꯣꯏ ꯅꯅꯥꯎꯄꯤ ꯍꯌꯦꯡ ꯆꯠꯇꯣꯏꯔꯣ
ꯍꯌꯦꯡ ꯅꯠꯇꯦ ꯍꯥꯡꯆꯤꯠ ꯆꯠꯇꫭꯏꯅꯦ ꯑꯗꯣ ꯃꯥꯏꯁꯨ ꯀꯟꯅ ꯂꯩꯐꯝ ꯊꯤꯕꯅꯦ
ꯀꯩꯕꯨ ꯍꯥꯏꯔꯛꯀꯦ
ꯒꯌ꯭ꯥꯟ ꯇꯥꯗꯦ ꯑꯩꯈꯣꯏ ꯁꯤꯗꯅꯦ
ꯎꯝ
ꯁꯥꯟꯅꯐꯝ ꯑꯃ ꯍꯥꯡꯉꯦ
ꯁꯥꯟꯅꯕꯝ
ꯍꯣꯏ ꯁꯥꯟꯅꯐꯝ ꯍꯥꯏꯗꯤ ꯏꯌꯥꯡ ꯀꯪꯊꯅꯕ
ꯑꯣ ꯃꯤ ꯑꯍꯥꯝꯕ ꯍꯥꯡꯕꯗꯤꯀꯣ ꯃꯤ ꯌꯥꯝ ꯆꯠꯅꯕꯅꯦ
ꯀꯩꯅꯣꯅꯦ ꯍꯧꯖꯤꯛ ꯑꯦꯠꯃꯤꯁꯟ ꯐ꯭ꯔꯤꯅꯦꯕꯀꯣ ꯑꯗꯨꯒ ꯅꯨꯄꯤꯒ ꯅꯨꯄꯥꯒ ꯇꯣꯈꯥꯏ ꯇꯣꯈꯥꯏ ꯇꯧꯋꯦ ꯍꯥꯏꯅꯤ
ꯎꯝ
ꯃꯊꯛ ꯃꯈꯥ ꯇꯧꯋꯦ ꯍꯥꯏꯌꯦꯕ
ꯈꯔ ꯆꯥꯎꯅ ꯇꯧꯔꯝꯗꯧ ꯃꯥꯜꯂꯦ ꯑꯗꯨꯗꯤ
ꯎꯝ
ꯑꯩꯈꯣꯏ ꯑꯗꯥꯏꯗ ꯑꯅꯤ ꯍꯥꯡꯉꯦꯕ ꯑꯩꯈꯣꯏꯒꯤꯗ ꯑꯍꯟꯕꯗꯥ ꯐꯖꯅꯥ ꯆꯪꯉꯦ ꯑꯃ ꯍꯥꯡꯉꯦ ꯍꯥꯏꯕ ꯍꯧꯖꯤꯛꯁꯤ ꯑꯃꯨꯛ ꯆꯠ
ꯁꯤꯅ ꯑꯃꯨꯛ ꯈꯪꯗꯦ ꯈꯤꯇꯪ ꯌꯥꯝ ꯆꯥꯎꯅ ꯍꯥꯡꯕꯅꯦꯕꯀꯣ
ꯎꯝ
ꯑꯩ ꯑꯩ ꯊꯥꯔꯛꯀꯦ ꯍꯣꯔꯦꯟ ꯊꯥꯔꯛꯀꯦ ꯍꯥꯏꯗꯤ ꯐꯖꯅ
ꯊꯥꯔꯛꯑꯣ
ꯑꯩꯈꯣꯏ ꯑꯗꯨꯗ ꯑꯣꯏꯜ ꯄꯝꯒ ꯇꯧꯕ ꯃꯤꯅꯦꯕꯀꯣ ꯑꯗꯨꯏ ꯃꯆꯥꯅꯨꯄꯥꯅ ꯍꯥꯡꯕ
ꯃꯣꯏꯒꯤ ꯀꯩꯅꯣꯗꯨꯒꯥ ꯍꯥꯏꯔꯨꯔꯥꯗꯤ ꯍꯥꯏꯗꯤ ꯅꯨꯄꯤ ꯅꯨꯄꯥ ꯇꯉꯥꯟꯅ ꯇꯧꯕꯅꯤꯅꯅꯦ ꯐꯖꯅ ꯍꯥꯡꯉꯝꯅꯤꯌꯦ ꯄꯣꯠ ꯆꯩꯗꯣ ꯑꯅꯤ ꯑꯅꯤ ꯇꯧꯗꯣꯏꯅꯤꯅꯥ ꯃꯌꯥꯝ ꯂꯩꯗꯕꯁꯨ ꯌꯥꯔꯣꯏ
ꯎꯝ ꯑꯗꯨꯅ ꯍꯧꯖꯤꯛꯐꯥꯎꯗꯤ ꯐ꯭ꯔꯤ ꯑꯣꯏꯌꯦ ꯑꯦꯗꯃꯤꯁꯟꯗꯣ
ꯑꯗꯣ ꯅꯪꯅꯅꯦ ꯀꯣꯟꯅ ꯆꯠꯇꯧꯔꯒꯗꯤ ꯍꯧꯖꯤꯛ ꯆꯪꯁꯤꯜꯍꯧꯔꯒꯅꯦ ꯑꯗꯨꯒ ꯊꯝꯕ ꯅꯪꯒꯤ ꯄꯣꯠꯇꯣ ꯀꯜꯂꯒ ꯑꯗꯨꯝ ꯃꯊꯪꯗꯩꯩꯒꯤ ꯑꯗꯨꯝ ꯊꯥ ꯊꯥꯒꯤ ꯊꯤꯔꯒ ꯌꯥꯎꯕ ꯌꯥꯅꯕꯒꯤ ꯃꯑꯣꯡꯗꯀꯣ
ꯎꯝ ꯑꯗꯣ
ꯅꯠꯇꯔꯗꯤ
ꯊꯥꯒꯤꯗꯤ ꯀꯩꯁꯨ ꯌꯥꯝ ꯂꯧꯔꯝꯃꯣꯏꯗ
ꯑꯍꯨꯝꯕꯨꯗꯤ ꯑꯩꯈꯣꯏꯗꯥꯎꯗꯗꯤ ꯂꯤꯁꯤꯡ ꯑꯃ ꯃꯉꯥꯏꯔꯦ ꯑꯗꯨ
ꯎꯝ ꯍꯥꯏꯗꯤ ꯌꯥꯝ ꯀꯟꯅ ꯇꯪꯉꯝꯗꯧ ꯃꯥꯜꯂꯦ ꯈꯨꯠꯆꯥꯎ ꯑꯃꯥ
ꯅꯠꯇ꯭ꯔꯗꯤ ꯅꯪ ꯑꯗꯨꯒꯤ ꯃꯇꯝꯗꯨꯗꯤ ꯃꯊꯪ ꯑꯃꯨꯛ ꯆꯪꯕ ꯀꯥꯟꯗꯗꯤ ꯑꯦꯠꯃꯤꯁꯟ ꯄꯩꯁꯥ ꯂꯧꯒꯦ ꯍꯥꯏꯔꯛꯑꯅꯤ
ꯍꯥꯏꯔꯛꯀꯅꯤ
ꯑꯗꯨꯗ ꯃꯣꯏꯗꯤ ꯑꯗꯨ ꯃꯇꯝꯗ ꯆꯪꯍꯧꯗ꯭ꯔꯗꯤ
ꯀꯥꯇꯨ ꯀꯥꯔꯟ ꯐꯨꯔꯛꯄ ꯈꯔ ꯑꯃ ꯌꯥꯎꯔꯛꯑꯦ ꯍꯧꯖꯤꯛ
ꯑꯩ ꯁꯥꯟꯅꯅꯤꯡꯕꯅꯦ ꯄꯨꯛꯁꯦ ꯌꯥꯝ ꯀꯪꯊꯅꯤꯡꯉꯦꯕ ꯍꯥꯏꯕ ꯄꯨꯛꯁꯦ ꯅꯣꯏꯕꯅ ꯀꯩꯅꯣꯝ ꯇꯧꯔꯦ ꯍꯥꯏꯕ
ꯑꯦ ꯑꯩ ꯄꯨꯨꯛ ꯌꯥꯗ꯭ꯔꯦ ꯍꯧꯖꯤꯛ
ꯌꯥꯗꯕꯕꯨ ꯏꯕꯦꯝꯃ ꯉꯁꯥꯏ ꯎꯝ ꯅꯝꯕꯗ ꯄꯨꯛꯁꯦ ꯉꯥꯛꯗ ꯇꯣꯡꯊꯣꯛꯑ ꯂꯩꯕꯒꯤ ꯇꯥꯛꯇ ꯑꯗꯨꯝ ꯇꯧꯏ
ꯑꯩꯈꯣꯏ ꯁꯤ ꯃꯣꯏꯔꯥꯡꯗ ꯐꯤꯔꯣꯜ ꯌꯣꯟꯐꯝ ꯑꯅꯧꯕ ꯑꯃ ꯍꯥꯡꯉꯦ
ꯀꯩ ꯐꯤꯔꯣꯜ
ꯎꯝ ꯑꯗꯨꯝ ꯏꯁꯇꯣꯔꯒꯨꯝꯕ
ꯎꯝ
ꯀꯔꯤ ꯀꯔꯤ ꯃꯃꯤꯡꯗꯨꯕꯨ ꯍꯨꯝꯃꯨ ꯑꯃꯅ ꯍꯥꯡꯕꯅꯦꯕ
ꯎꯝ
ꯃꯥꯅ ꯑꯗꯨꯃꯥꯏ
ꯐꯔꯦ ꯍꯧꯖꯤꯛꯀꯥꯟ
ꯐꯖꯕ ꯌꯥꯝ ꯌꯥꯎꯋꯦ ꯄꯣꯠꯄꯨꯁꯨ ꯀꯩꯁꯨ ꯇꯥꯡꯕꯁꯨ ꯑꯣꯏꯗꯦꯕ
ꯅꯪ ꯂꯣꯛ ꯌꯥꯝ ꯈꯨꯔꯤ
ꯑꯦ ꯈꯨꯈꯨ ꯑꯃꯅꯤ ꯌꯥꯗ꯭ꯔꯤ ꯑꯣ ꯅꯨꯔꯥ ꯐꯤꯖꯣꯜ ꯍꯥꯏꯅ ꯍꯥꯡꯕ
ꯑꯣ ꯅꯣꯏꯒꯤ ꯃꯤ ꯑꯃ ꯂꯩꯗꯨꯗꯤ ꯍꯧꯖꯤꯛꯀꯥꯟ ꯂꯥꯛꯇ꯭ꯔꯕꯣ ꯅꯣꯏ ꯂꯩꯔꯕꯅꯤꯅ
ꯂꯥꯛꯇꯦꯗ꯭ꯔ ꯍꯧꯖꯤꯛ ꯀꯥꯟ ꯏꯕꯦꯃ ꯑꯗꯨ ꯅꯥꯗꯅ ꯑꯥꯗ ꯄꯨꯈꯠꯅꯗꯅ
ꯅꯣꯏꯅ ꯄꯩꯁꯥ ꯄꯨꯊꯣꯛ
ꯑꯗꯣ ꯑꯩꯈꯣꯏꯅ ꯈꯔꯕꯨꯁꯨ ꯄꯩꯁꯥ ꯍꯥ ꯄꯤꯔꯦ ꯑꯗꯨꯁꯨ ꯃꯣꯏ ꯃꯆꯥ ꯃꯁꯨꯅ ꯇꯧꯋꯦꯗ ꯍꯥꯏꯗꯤ ꯃꯥꯗꯣ ꯍꯥꯟꯗꯩꯁꯨ ꯑꯗꯨꯝ ꯈꯔ ꯅꯥꯕꯖꯥꯠꯅꯤ
ꯈꯪꯗꯦ ꯍꯣꯁꯇꯦꯜꯁꯨ ꯂꯥꯛꯅꯤꯡꯉꯤ ꯑꯃꯨꯛꯁꯨ ꯂꯩꯁꯦ ꯅꯪꯒꯤ ꯍꯪꯉꯕꯣ ꯅꯪꯒꯤꯗꯨꯗꯤ
ꯈꯪꯗꯦ ꯑꯩꯅꯁꯨ ꯁꯪꯗ꯭ꯔꯦ ꯍꯌꯦꯡ ꯑꯣꯏꯅ ꯆꯠꯂꯒꯦ ꯑꯁ ꯑꯩꯅ ꯑꯁꯦꯡꯕꯒꯤ ꯍꯥꯏꯔꯗꯤ ꯁꯤꯗ ꯇꯝꯅꯤꯡꯗꯦꯕ ꯑꯩꯅ ꯍꯥꯏꯕ ꯑꯩꯒꯤ ꯃꯄꯥꯥꯟꯂꯝꯒꯤꯗꯣ
ꯎꯝ
ꯆꯠꯅꯤꯡꯕꯅꯦ ꯃꯣꯏꯗꯗꯤ ꯃꯣꯏꯗꯤ ꯋꯥꯔꯤ ꯁꯤꯗ ꯋꯥꯔꯤ ꯁꯥꯟꯅꯕ ꯁꯤꯒꯤ ꯋꯥꯔꯤ ꯁꯥꯟꯅꯕ ꯀꯥꯟꯗ ꯁ꯭ꯋꯥꯏꯒꯤꯗꯤ
ꯑꯩꯈꯣꯏꯒꯤ ꯆꯥꯝꯃꯗ ꯆꯥꯝꯃ ꯄꯤꯕꯗꯣ
ꯎꯝ
ꯑꯗꯣ ꯍꯧꯖꯤꯛꯀꯤ ꯃꯣꯏꯒꯤ ꯑꯗꯨꯒꯤ ꯂꯥꯏꯟꯗꯨꯗꯗꯤ ꯉꯝꯃꯣꯏ ꯍꯥꯏꯌꯦꯕꯀꯣ
ꯎꯝ
ꯑꯗꯨꯒ
ꯍꯧꯖꯤꯛꯀꯤ ꯑꯩꯅ ꯃꯄꯥꯟ ꯂꯝꯒꯤ ꯋꯥꯔꯤ ꯁꯥꯟꯅꯕꯗꯨꯗꯤ ꯃꯣꯏꯒꯤ ꯉꯝꯅꯤ ꯍꯥꯏꯌꯦꯕ ꯑꯗꯣ
ꯄꯤꯁꯨ ꯄꯤ ꯉꯝꯁꯨ ꯉꯝꯃꯤ ꯎꯁꯨ ꯎꯔꯦꯗꯅꯀꯣ
ꯎꯝ
ꯃꯣꯏꯒꯤ ꯊꯥꯒꯠꯄ ꯀꯩꯀꯩ ꯃꯌꯥꯝꯗꯣ ꯑꯗꯨꯗ ꯄꯩꯁꯥꯗꯤ ꯃꯌꯥꯝ ꯑꯅꯤ ꯊꯣꯛ ꯌꯦꯡꯈꯤꯕ ꯆꯠ ꯅꯤ ꯆꯥꯕꯅꯦ ꯂꯩꯕꯅꯦ ꯇꯝꯕꯅꯦ
ꯆꯠꯄꯨꯗꯤ ꯆꯠꯂꯅꯤ ꯑꯗꯨ ꯑꯩꯈꯣꯏ ꯁꯤꯗ ꯑꯉꯥꯡ ꯑꯃꯁꯨ ꯑꯩꯈꯣꯏ ꯊꯥꯡꯒꯒꯤ ꯅꯨꯄꯤꯗꯨꯅ ꯌꯥꯎꯕꯗꯣ ꯌꯥꯎꯋꯦꯕ
ꯎꯝ
ꯃꯣꯏꯗꯤ ꯇꯝꯃꯔꯣꯏ ꯍꯥꯏ ꯋꯥꯏ ꯍꯥꯏꯌꯦ ꯀ꯭ꯂꯥꯁ ꯌꯥꯎꯕꯗꯣ ꯌꯥꯝꯅ
ꯃꯣꯏ ꯍꯥꯏꯗꯤ ꯊꯥꯡꯒꯒꯤ ꯃꯣꯏꯒꯤ ꯍꯥꯏꯗꯤ ꯍꯧꯖꯤꯛꯀꯤ ꯑꯩꯈꯣꯏꯒꯤ ꯅꯨꯄꯤꯗꯨꯒꯤ ꯃꯇꯝ ꯆꯞ ꯃꯥꯟꯅꯕ ꯌꯥꯎꯃꯤꯟꯅ
ꯑꯣꯏꯗꯣꯏꯕ ꯃꯣꯏꯅ ꯑꯃꯨꯛ ꯑꯇꯣꯞꯄꯩꯗ ꯊꯥ ꯃꯥꯄꯟꯒꯤ ꯑꯣꯏꯕ
ꯎꯝ ꯋꯥꯗꯤ ꯋꯥꯅꯤ ꯑꯔꯨꯕꯗꯤ ꯅꯠꯇꯦ ꯑꯗꯨ ꯀꯔꯤ ꯀꯥꯏꯕ ꯗꯤ ꯋꯥꯗꯅ ꯈꯟꯕ ꯉꯝꯃꯣꯏꯌꯦꯕ
ꯎꯝ
ꯇ ꯀꯩꯗꯧꯗꯣꯏꯅꯣ ꯈꯪꯗꯦꯗꯨꯅ ꯋꯥꯈꯜꯁꯦ ꯋꯥꯏꯌꯦ ꯀꯗꯤ ꯑꯗꯨꯕꯨ ꯑꯣꯏꯗ꯭ꯔꯒ ꯑꯃ ꯑꯃꯨꯛ ꯌꯦꯡꯉ ꯂꯣꯏꯔꯦꯁꯦ ꯆꯍꯤ ꯁꯨꯛꯌꯥꯝ ꯅꯧꯔꯤꯁꯤꯕꯨ ꯑꯗꯨꯃꯥꯏꯅ ꯑꯃꯨꯛ ꯈꯜꯂꯦꯕ
ꯍꯣꯏ ꯁꯤꯗꯩꯁꯤꯗ ꯈꯔ ꯄꯥꯏꯊꯣꯛꯑꯁꯨ ꯌꯥꯏꯗ ꯀꯩꯅꯣ
ꯎꯝ ꯑꯈꯣꯏ ꯇꯥꯃꯣꯅ ꯅꯪ ꯄꯨꯟꯁꯤꯗ ꯑꯃꯨꯛꯐꯥꯎ ꯍꯥꯏꯗꯤ ꯃꯊꯪ ꯃꯊꯪ ꯇꯝꯃꯒ ꯂꯥꯛꯈꯤꯕꯒꯤ ꯁꯨꯡꯂꯦꯞ ꯂꯦꯞꯂꯛꯇꯕꯒꯤ ꯂꯦꯞꯄꯁꯤꯗ ꯋꯥꯈꯟꯗꯣ ꯑꯗꯨꯃꯥꯏꯅ ꯇꯧꯒꯅꯤ ꯍꯥꯏꯕ
ꯍꯣꯏ ꯑꯗꯨꯅꯦ
ꯑ ꯃꯣꯏꯒꯤ ꯃꯔꯛꯇ ꯃꯌꯥꯝ ꯂꯦꯞꯄꯛꯈꯤꯕꯒꯤ ꯃꯇꯝꯗꯨꯗꯗꯤ ꯋꯥꯒꯤ ꯍꯧꯖꯤꯛ ꯀꯩꯁꯨ ꯈꯜꯂꯛꯇ꯭ꯔꯦ ꯍꯥꯏꯕ ꯁꯤ ꯅꯠꯇ꯭ꯔꯁꯨ ꯑꯐꯕ ꯑꯃ ꯂꯥꯛꯈꯤꯅꯤ ꯑꯗꯨ ꯇꯧꯈꯤꯅꯤ ꯍꯥꯏꯅ ꯃꯣꯏꯗꯤ ꯈꯜꯂꯦꯕ ꯑꯗꯨ ꯌꯦꯡꯉꯦ ꯍꯥꯏꯌꯦ ꯑꯩ ꯀꯣꯛ ꯍꯥꯏꯗꯤ ꯑꯃꯨꯛ ꯑꯃꯨꯛ ꯅꯨꯡꯉꯥꯏꯇꯕ ꯀꯣꯛ ꯆꯥꯛꯄꯩ ꯇꯥꯏꯄ ꯇꯧꯔꯤꯗꯣ ꯁꯣꯝꯗꯗꯤ ꯑꯩꯈꯣꯏꯅ ꯂꯥꯛꯄꯗꯗꯤ ꯑꯍꯥꯟꯕꯒꯤ ꯇꯧꯕꯒꯤ ꯀꯩꯗꯧꯗꯣꯏꯅꯣ ꯀꯩꯗꯧꯗꯣꯏꯅꯣ ꯈꯟꯕꯒꯤ ꯀꯩꯅꯣ ꯇꯧꯔꯤꯅꯤ ꯀꯩꯁꯨꯝ ꯇꯧꯔꯣꯏ ꯈꯣꯠꯂꯣꯏ
ꯅꯪ ꯀꯥ ꯂꯩꯃꯤꯟꯅꯕ ꯑꯅꯤꯗꯨꯗꯤ ꯂꯩꯃꯤꯟꯅꯩꯔꯣ ꯂꯥꯛꯑꯕꯣ ꯃꯥ
ꯑꯃꯗꯣ ꯍꯌꯦꯡ ꯂꯥꯛꯀꯅꯤ ꯍꯥꯏꯌꯦ ꯑꯩ ꯀꯞꯄ ꯎꯝ ꯏꯃꯥ ꯂꯩꯕꯅ ꯑꯃꯔꯣꯝꯗꯗꯤ ꯅꯨꯡꯉꯥꯏꯌꯦꯕ
ꯎꯝ ꯅꯠꯇ꯭ꯔꯗꯤ ꯑꯃꯗꯨꯒꯗꯤ ꯅꯪꯗꯤ ꯀꯃꯥꯏ
ꯃꯣꯏ ꯉꯁꯤꯗꯤ ꯋꯥꯅꯔ ꯃꯥꯜꯂꯦ